ꯑꯥ
ꯍꯜꯂꯣ
ꯇꯔꯦ
ꯇꯥꯔꯦ ꯑꯣꯏ ꯇꯥꯔꯦ
ꯁꯨꯁ ꯀꯩꯅꯣ ꯅꯪ ꯑꯩꯉꯣꯟꯗ ꯄ꯭ꯔꯥꯏꯖ ꯄꯤꯅꯤ ꯍꯥꯏꯔꯝꯃꯒ ꯀꯔꯤꯅꯣ ꯄ꯭ꯔꯥꯏꯖ ꯀꯦꯟꯁꯦꯜ ꯂꯩꯇꯦ
ꯌꯥꯔꯦꯀꯣ ꯅꯪꯗꯣ ꯌꯥꯔꯦ ꯅꯣ ꯀꯩꯅꯣꯧ ꯀꯩꯅꯣꯧ ꯅꯪ ꯑꯩ ꯂꯩꯔꯗꯤꯀꯣ ꯅꯪ ꯆꯥꯅꯤ
ꯁ ꯃꯤꯚꯜ ꯌꯥꯝ ꯍꯩꯕꯩ ꯃꯥꯑꯣꯡꯅꯤꯅꯦ
ꯎ ꯍꯗ꯭ꯔꯗꯤ
ꯅꯪꯅ ꯍꯣꯏ ꯃꯣꯟꯗ ꯐꯨꯗꯣ
ꯑꯩ ꯃꯣꯟ ꯐꯨꯗꯦ ꯑꯩ ꯃꯤꯗꯅꯤ ꯐꯨ ꯐꯨꯅꯤꯡꯕ ꯑꯩ ꯃꯉꯣꯟ ꯄꯨꯨꯅꯤꯡꯗꯦ ꯅꯪ ꯑꯣꯏꯅ ꯄꯨꯔꯣ ꯃꯣꯟꯗ
ꯏꯁꯤ ꯑꯩꯈꯣꯏꯗꯤ ꯇꯧꯗꯦ ꯑꯗꯨꯒꯨꯝꯕ ꯃꯔꯥꯜ ꯂꯩꯇꯕꯥ ꯃꯣꯟꯗ ꯐꯣꯟ ꯐꯨꯗꯦ ꯅꯣꯏꯒꯨꯝꯕꯅ ꯅꯣꯏꯒꯨꯝꯕꯅ ꯄꯨꯗ ꯋꯥ
ꯕꯔꯥ ꯂꯩꯕ ꯅꯪꯕꯨꯔꯦꯟ ꯐꯨꯔꯤꯕ
ꯑꯆꯨꯝꯕ ꯍꯥꯏꯕ ꯑꯩꯉꯣꯟꯗ ꯀꯔꯤꯒꯤꯅꯣ ꯎ ꯐꯗꯏ
ꯑꯁꯨꯝꯕ ꯍꯥꯏꯕ ꯅꯠꯇꯅꯤ ꯅꯪ ꯑꯔꯥꯟꯕ ꯍꯥꯏꯔꯤꯅꯤ
ꯎꯦ ꯑꯩꯣꯏ ꯅꯪ ꯉꯁꯤ ꯕꯖꯥꯔ ꯆꯠꯅꯤꯗꯏꯅꯦ
ꯅ ꯌꯥꯝ ꯆꯨꯔꯀꯥꯟꯁꯤꯗ ꯀꯅꯥ ꯀꯅꯥꯗ ꯕꯖꯥꯔ ꯆꯠꯇꯣꯏꯅꯣꯅꯣ ꯅꯨꯡꯁꯤꯠꯠꯇ ꯁꯤꯠꯂꯤ ꯁꯤ ꯇꯤꯟ ꯄꯥꯏꯕꯁꯨ ꯌꯥꯗꯦ
ꯌꯥꯝ ꯁꯣꯟꯈ꯭ꯔꯕ ꯑꯩꯁꯦ
ꯏꯁꯁ ꯅꯨꯡꯁꯤꯠꯀꯜꯗꯤ ꯄꯥꯏꯔꯅꯤ
ꯄꯌꯦ ꯆ ꯇ ꯃꯤꯒꯤꯅ
ꯄꯥꯏꯒ ꯇꯧꯔꯤꯅꯤ
ꯄꯥꯏꯒꯦ ꯇꯩꯗꯨ ꯀꯔꯤꯝ ꯅꯠꯇꯦ ꯆꯥꯎꯗꯕꯩꯅꯤ
ꯅꯪꯉꯣꯟꯗꯒꯤ ꯍꯦꯟꯅ ꯆꯥꯎꯖꯕꯗꯨ
ꯑꯩꯉꯣꯟꯗꯒꯤꯅ
ꯎꯝ
ꯀꯣꯛꯄꯨꯗꯤ ꯆꯥꯎꯥꯋꯣꯏ ꯈꯪꯉꯤꯅꯦ
ꯇꯅꯤꯅꯤꯀꯣ
ꯀꯣꯛ ꯀꯣꯛꯄꯗꯤ ꯑꯩꯉꯣꯟꯗ ꯍꯟ ꯆꯥꯔꯣꯏꯅꯦ ꯑꯇꯣꯞꯄꯗꯤ ꯍꯦꯜꯂꯝꯃꯣꯏ
ꯎ
ꯅꯪꯅ ꯍꯦꯟꯕ ꯄꯥꯔꯁꯤ ꯀꯣꯛ ꯈꯛꯇꯅꯤ ꯑꯩꯉꯣꯟꯗꯒꯤ ꯑꯇꯩꯗꯤ ꯌꯥꯝ ꯆꯪꯉꯦ
ꯌꯦ ꯌꯦꯕꯇꯥꯔꯦ
ꯎꯝ ꯁꯤ ꯎꯔꯕꯗꯨꯃꯛꯇꯨꯗꯤ ꯌꯦꯡꯕ ꯇꯥꯏ ꯌꯦꯡꯗ꯭ꯔꯤꯕ ꯅꯪ ꯅ ꯍꯥꯏꯪ ꯀꯦ
ꯌꯦ ꯌꯦ ꯌꯦ ꯌꯦ
ꯑꯣ ꯌꯦꯉ ꯌ ꯑꯣꯅꯦ ꯈꯪꯕꯅꯤ ꯌꯦꯡꯕꯗ ꯑꯗꯨꯝ
ꯎꯝ ꯍ ꯑꯣ
ꯇꯨꯏꯁꯟ ꯄꯨꯡ ꯀꯌꯥꯗꯅꯣ ꯎꯝ
ꯑ
ꯑꯉꯥꯡ ꯂꯥꯏ ꯊꯥꯛꯄ ꯄꯣꯡꯒꯌꯥꯗꯏꯩꯅꯣ
ꯊ꯭ꯔꯤ ꯊꯥꯔꯇꯤ ꯊ꯭ꯔꯤ ꯊ꯭ꯔꯤꯗꯒꯤ ꯐꯥꯏꯚ ꯊꯔꯇꯤ ꯐ
ꯅꯣꯏ ꯂꯩꯀꯥꯏꯒꯤꯔꯥ
ꯎꯝ
ꯕꯦꯒꯤꯅ ꯍꯥꯥꯛ ꯇꯔꯂ
ꯃꯥ
ꯀꯣꯏꯕꯗꯤ ꯆꯠꯇ꯭ꯔꯚꯣ
ꯀꯣꯏꯕ ꯆꯤꯡꯒꯤ ꯀꯣꯏꯕꯒꯨꯝꯕ ꯑꯗꯨ
ꯆꯠꯅꯤꯡꯗꯦ
ꯎꯝ
ꯁꯨꯃꯥꯡꯗ ꯀꯣꯏꯗꯦꯔꯕ ꯑꯗꯨꯅꯦ
ꯑꯩꯔꯨꯝꯗ ꯑꯩꯔꯨꯝꯝꯗ ꯑꯩ ꯑꯣꯏꯒꯅꯤ
ꯀꯔꯤꯦ
ꯑꯩ ꯔꯨꯝꯗ ꯈꯛꯇꯅꯤ ꯀꯣꯏꯕ ꯆꯠꯄ
ꯁꯃꯒ꯭ꯇ ꯀ꯭ꯔꯔꯕ
ꯎꯥ
ꯎꯁꯤꯅꯤꯅ ꯃꯗ
ꯑꯩ ꯅꯣꯏꯔꯣꯝꯗ ꯀꯣꯏꯕ ꯂꯥꯛꯀꯅꯤ
ꯪꯒꯥꯜ
ꯍ
ꯍꯌꯦꯡ ꯍꯌꯦꯡꯉꯩꯗꯤ ꯀꯔꯤ ꯅꯨꯃꯤꯠ
ꯍꯔ
ꯀꯔꯝꯕ ꯃꯊꯥ ꯀꯔꯝꯕ ꯃꯊꯥ
ꯎꯝ ꯎ ꯀꯩꯅꯣ ꯀꯩꯅꯣ ꯍꯥꯏꯕ ꯍꯥꯏꯇꯅꯤ ꯑꯗꯨ ꯂꯣꯅ ꯑꯁꯤ ꯊꯥ
ꯑ ꯀꯩꯩꯅꯨ ꯁꯗꯣ ꯅ ꯊꯂ ꯀꯈꯤꯗꯁꯤ
ꯎꯝ
ꯁꯣꯝꯅ ꯂꯥꯛꯅꯤꯡꯉꯥꯏ ꯂꯩꯕꯨꯔꯔꯤꯁꯤ ꯅꯪꯃ
ꯂꯩꯕꯨꯗꯤ ꯂꯩꯌꯦ
ꯀꯔꯤ ꯊꯧ
ꯑꯩ ꯊꯕꯛ ꯂꯨ ꯀꯣꯏꯕ ꯊꯕꯛ
ꯄꯩꯁꯥ ꯄꯥꯏꯔꯅꯤ ꯑꯩꯈꯣꯏꯗ ꯆꯠꯅꯩꯌꯦꯕ ꯆꯠꯅꯤꯡꯕꯒꯤ ꯊꯕꯛ
ꯎꯝ ꯄꯥꯏꯕꯅꯤ ꯄꯥꯏꯕꯅꯤ ꯄꯩꯁꯥ ꯌꯥꯝ ꯄꯥꯏꯕꯅꯤ ꯎꯝ
ꯅꯪ ꯀꯔꯤꯒꯤ ꯕꯦꯡ ꯄꯥꯏꯒ
ꯎꯝ
ꯑꯁ ꯌꯥ
ꯀꯔꯤꯅꯣ
ꯍ‌ꯣꯔ‌ꯦꯟ ꯀꯩꯅꯣꯝ ꯍꯪꯒꯦ ꯇꯧ ꯍꯣꯔꯦꯟ ꯑꯣꯏꯅ ꯍꯪꯉꯒꯦ ꯆꯥꯛꯇ‌ꯣ ꯌꯥꯝ ꯌꯥꯝ ꯆꯥꯎ ꯍꯥꯏꯕ
ꯀꯩꯗꯧꯔꯤꯅꯣ ꯅꯪꯕꯣ
ꯀꯔꯤꯅꯣ
ꯊꯕꯛ ꯇꯧꯔꯤꯔꯣ
ꯇꯧꯗꯦ
ꯀꯩꯗꯧꯔꯤꯅꯣꯕ ꯅꯪ
ꯄꯤꯖ‌ꯦ ꯂꯩꯕꯅꯦ ꯀꯔꯤ ꯇꯧꯗꯣ ꯀꯔꯤ ꯇꯧ ꯃꯥꯜ ꯏꯁꯤꯡ ꯕꯣꯇꯜ ꯄꯥꯏꯕꯩ
ꯏꯁꯤꯡ ꯕꯣꯇꯜ ꯄꯥꯏꯔꯒ ꯁꯥꯟꯅꯕ
ꯊꯑꯝꯕꯩꯅꯦ ꯏꯁ ꯁꯅꯕꯨꯒꯥꯏ ꯆꯥꯛ ꯂꯥꯝꯃꯛꯇ꯭ꯔꯤꯕ
ꯏꯁ ꯍꯧꯖꯤꯛꯄꯨꯗꯤ ꯂꯥꯝꯗꯦ
ꯑꯩꯕꯨ ꯆꯥꯛ ꯌꯥꯝ ꯆꯥꯕꯩ ꯇꯥꯏꯞꯇ
ꯌꯥꯝ ꯆꯥꯏꯗ ꯊꯤꯒꯦ
ꯀꯨꯁꯤ ꯑꯃ ꯌꯥꯝ ꯂꯩ
ꯎꯁꯤꯗꯤ ꯉꯥꯏꯍꯥꯛ ꯂꯩꯇꯅ ꯆꯤꯆꯥ ꯆꯤꯆꯥ ꯆꯥꯔ ꯌꯥꯝ ꯄꯥꯝꯖꯩꯗꯅ
ꯅꯪ ꯎꯆꯤꯒ ꯆꯞ ꯃꯥꯥꯟꯅꯗ꯭ꯔꯅ‌ꯦ
ꯅꯪꯅ ꯍꯧꯗꯣꯡ
ꯑꯩꯈꯣꯏꯅ ꯃꯤꯒ ꯆꯞ ꯃꯥꯟꯅꯝ
ꯎꯝ ꯑꯩꯈꯣꯏꯅ ꯑꯥ ꯑꯩꯉꯣꯟ ꯑꯥ ꯍꯧꯖꯤꯛ ꯑꯩꯔꯣꯝꯗ ꯍꯧꯗꯣꯡ ꯑꯃ ꯂꯩꯔꯤ ꯇꯨꯝꯂꯒ ꯂꯩꯌꯦ ꯕ꯭ꯂꯀꯦꯗ ꯃꯥ ꯕ꯭ꯂꯪꯀꯦꯠ ꯕ꯭ꯂꯪꯀꯦꯗ ꯇꯨꯝꯃꯥꯒ‌ꯦ ꯃꯈꯥꯗ
ꯎꯝ ꯅꯪꯒ ꯆꯞ ꯃꯥꯟꯅꯕꯗ‌ꯣ ꯆꯥꯕ ꯊꯛꯄ ꯍꯧꯗꯣꯡꯗꯨꯖꯨ ꯑꯁ ꯑꯣꯟꯅꯔꯕꯅꯤꯅ‌ꯦ ꯍꯧꯗꯣꯡ ꯑꯣꯏ ꯄꯣꯛꯏꯗ‌ꯣ ꯎꯁꯤ ꯑꯣꯏꯅ ꯄꯣꯛꯀꯗꯕ ꯍꯨꯇꯣꯡ ꯑꯣꯏꯅ ꯑꯗꯨꯅ ꯅꯪꯒ ꯑꯣꯟꯅꯔꯦ
ꯑꯁ ꯊꯧꯒ‌ꯔꯦꯍ‌ꯦ
ꯏꯁ ꯑꯌꯨꯛ ꯉꯟꯇꯥ ꯉꯟꯇꯥ ꯐ‌ꯣꯟ ꯌ‌ꯦꯡ ꯁꯥꯟꯅꯔꯒ ꯎꯝ ꯐꯥꯎꯔꯤ ꯀꯥꯏꯁꯦ
ꯇꯨꯝꯗ‌ꯣꯏꯅ‌ꯦ
ꯍꯥꯥ ꯇꯨꯝꯅꯤꯡꯉꯦ
ꯎꯝ
ꯑꯌꯨꯛ ꯉꯟꯇꯥ ꯉꯟꯇꯥꯅ ꯐꯣꯟ ꯌꯦꯡꯉꯗꯤ ꯇꯨꯝꯅꯤꯡꯉꯛ ꯇꯥꯕ
ꯉꯟꯇ ꯉꯟꯇ ꯐꯣꯟ ꯌꯦꯡꯗꯦ ꯑꯩ
ꯏꯁ ꯃꯦꯀꯞ ꯊꯣꯛꯂꯛꯄꯒꯤ ꯌꯦꯡꯗ꯭ꯔꯣꯅꯦ
ꯌꯦꯡꯗꯦ
ꯏꯁ ꯉꯁꯥꯏꯗ ꯌꯦꯡꯉꯝꯃꯤꯗꯨꯃꯛꯇ ꯌꯦꯡꯗ‌ꯦꯌ‌ꯦ
ꯎꯝ ꯐꯣꯟ ꯄꯥꯏꯕ ꯁꯪꯗꯦ ꯊꯕꯛꯅ ꯊꯕꯛ ꯉꯥꯛꯇꯅꯤ
ꯀꯣꯟꯅ ꯕ꯭ꯔꯁ ꯇꯧ ꯂ‌ꯣꯏꯔꯀꯥꯟꯗ ꯇꯧꯕ ꯊꯕꯛꯇꯤ
ꯎꯝ
ꯑꯩꯅ ꯋꯥꯆꯞ ꯆꯪꯉꯀꯥꯟꯗ ꯑꯣꯟꯂꯥꯏꯟ ꯂꯩꯔꯤꯗꯨꯁꯤꯅ
ꯀꯔꯤꯔꯤ
ꯋꯥꯆꯞ ꯆꯪꯉꯛꯑꯀꯥꯟꯗ ꯑꯣꯟꯂꯥꯏꯟ ꯂꯩꯔꯝꯃꯤꯗꯨꯗꯤ ꯅꯪ ꯕ꯭ꯔꯁ ꯇꯧꯗꯣꯏꯗ
ꯑꯗꯨ ꯌꯦꯡꯗꯕ ꯍꯩꯔ ꯑꯩꯁꯦ
ꯌꯦꯡꯗꯦ ꯑꯩꯅ ꯌꯦꯡꯕ ꯅꯠꯇꯦ ꯑꯩꯒꯤ ꯃꯤꯠꯅ ꯌꯦꯡꯕꯅꯤ꯫
ꯍꯣꯏꯅꯦ ꯅꯪꯅ ꯌꯦꯡꯕ ꯑꯣꯏꯔꯝꯃꯅꯤ꯫ ꯅꯪ ꯃꯤꯠꯇꯨꯅꯦ ꯌꯦꯡꯕꯩꯅꯦꯅꯤ ꯌꯥꯗ꯭ꯔꯤꯗꯨ
ꯎꯝ
ꯄꯤꯁ ꯑꯗꯨ ꯌꯥꯎ ꯊꯦꯡꯉꯤ ꯌꯥꯎ ꯊꯦꯡꯉꯤꯒꯥꯏ ꯍꯥꯏꯖꯤꯜꯂꯦ꯫
ꯏꯍꯧ ꯊꯦꯡꯗꯤ ꯍꯦꯟꯒꯜꯂꯤ꯫
ꯑꯗꯨ ꯑꯩꯅ ꯉꯁꯥꯏ ꯉꯥꯡꯕꯤꯌꯨꯗꯒꯤꯩ ꯍꯧꯒꯠꯈ꯭ꯔꯒ
ꯎꯝ ꯍ ꯍꯣꯏ ꯀ ꯇꯧꯅꯦ꯫ ꯅꯪ ꯅꯪꯒꯗ꯭ꯔꯣꯁꯤ ꯍꯒꯠ꯭ꯛꯅꯤ꯫
ꯍꯥꯎꯒꯠꯀꯦ ꯇꯦꯕꯅꯦ ꯀꯥꯏꯅꯥ ꯁꯦꯝꯗꯣꯔꯛ ꯏꯕꯥ
ꯁꯦꯝꯝꯗꯣꯀꯞ ꯅꯠꯇꯌꯦ꯫
ꯑꯇꯣꯞꯄꯗ ꯑꯩꯔꯗꯤ ꯊꯥꯖꯔꯅꯤ ꯑꯩ ꯊꯥꯖꯔꯦ꯫
ꯎꯝ ꯊꯛꯖꯗ꯭ꯔꯗꯤ ꯇꯣꯛꯎ ꯀꯩꯅꯣ ꯍꯝꯃꯣ꯫ ꯑꯣꯏ
ꯀꯩꯒꯤꯅꯣ ꯈꯨꯃꯣꯏꯕ ꯁꯁ ꯅꯪꯅ ꯑꯗꯨ ꯀꯧꯕꯒꯤ ꯀꯔꯤꯅꯣ ꯑꯩꯉꯣꯟꯗ ꯀꯔꯤ ꯌꯥꯎꯕꯒꯤꯅꯣ ꯅꯪꯅ ꯑꯩꯉꯣꯟꯗ ꯑꯗꯨ ꯃꯤꯅꯤꯡꯒ ꯄꯨꯨꯡ ꯀꯣꯛꯁꯤꯟꯗ꯭ꯔꯅ
ꯅꯣꯡꯁꯤꯅꯥ
ꯆꯩ ꯆꯅꯤ꯫
ꯃꯤ ꯑꯣꯏꯅ ꯑꯩꯅꯟꯅꯁꯤ ꯑꯩ
ꯏꯃꯥꯏ
ꯏꯃꯥꯏ ꯏꯃꯥꯏ